ꯍꯜꯂꯣ ꯇꯥꯕ꯭ꯔꯣꯚꯥꯏ
ꯇꯥꯏꯌꯦ ꯚꯥꯏ ꯇꯠꯅꯈ꯭ꯔꯦ ꯇꯥꯗ꯭ꯔꯦ ꯑꯗꯨꯗꯅꯤꯅꯦ ꯃꯃꯥꯡꯒꯤꯗꯣ
ꯏꯅꯦ ꯃꯃꯥꯡꯒꯤ ꯋꯥꯔꯤꯗ ꯄꯨꯁꯜꯂꯔꯣꯏꯁꯦ ꯍꯟꯗꯛ ꯀꯔꯤꯅ ꯑꯅꯧ ꯑꯅꯧꯕ ꯋꯥꯔꯤ ꯇꯧꯁꯤꯁꯦ ꯑꯗꯣ ꯆꯥꯛ ꯌꯦꯟꯁꯥꯡ ꯆꯥꯕꯤꯔꯦꯕ
ꯆꯥꯗ꯭ꯔꯤ ꯚꯥꯏ ꯍꯔꯤ
ꯆꯠ ꯑꯣ ꯁꯀꯨꯂ ꯇꯉꯥꯏꯕ ꯍꯥꯏꯁꯦ ꯎꯝ
ꯉꯥꯏꯔꯤꯌꯦꯦ ꯑꯁ ꯏꯟꯁꯥꯡꯗꯨꯁꯨ ꯍꯍꯧꯗꯕꯅꯤ ꯆꯥꯅꯤꯡꯗꯦꯕ
ꯀꯩ ꯌꯦꯟꯖꯥꯡ ꯊꯣꯡꯒꯦꯅꯦ
ꯃꯥꯏꯔꯦꯟ ꯊꯣꯡꯉꯝꯕꯅꯤ ꯑꯩꯈꯣꯏ ꯍꯤꯡꯒꯣꯜꯗ ꯃꯥꯏꯔꯦꯟ ꯈꯔ ꯄꯥꯜꯂꯤ
ꯑꯥ ꯑꯥ
ꯑꯣꯛꯁꯨ ꯂꯣꯏꯑꯀꯣ ꯍꯤꯡꯒꯣꯟꯜꯗ
ꯑꯥ
ꯑꯣꯛꯆꯥꯛ ꯍꯥꯞꯄ ꯆꯠꯂꯦ ꯑꯩꯈꯣꯏ ꯌꯨꯝꯒ ꯍꯤꯡꯒꯣꯜꯒ ꯈꯤꯇꯪ ꯂꯥꯞꯅꯩꯌꯦ ꯊꯣꯡꯒꯥꯟ ꯑꯅꯤ ꯑꯍꯨꯝ ꯃꯨꯛꯀꯥꯟꯗ ꯂꯩꯕꯀꯣ ꯑꯗꯨꯅ ꯍꯤꯡꯒꯣꯜꯗꯁꯨ ꯑꯣꯛ ꯂꯣꯏꯌꯦꯕ ꯑꯗꯩ ꯑꯌꯨꯛꯇ ꯑꯣꯛꯆꯥꯛ ꯍꯥꯞꯄ ꯆꯠꯄ ꯑꯣꯛꯆꯥꯛ ꯍꯥꯞꯄ ꯆꯠꯄꯗ
ꯑꯥ
ꯀꯩꯗꯧꯔꯝꯕꯅꯦ ꯑꯩꯅ ꯃꯥꯏꯔꯦꯟ ꯈꯔ ꯄꯥꯜꯂꯝꯃꯦ ꯑꯃ ꯍꯦꯛꯇꯣꯔꯛꯑꯦ ꯑꯗꯨꯒ ꯊꯣꯡꯕꯅꯤꯅ
ꯑꯣ ꯑꯆꯥ ꯑꯆꯥ ꯑꯩꯈꯣꯏꯗꯤ ꯆꯥꯗ꯭ꯔꯤꯗ ꯑꯩꯈꯣꯏꯁꯨ ꯆꯥꯗ꯭ꯔꯤ ꯏꯟꯖꯥꯡ ꯍꯥꯎꯇꯦꯅ ꯇꯨꯝꯃꯒ ꯂꯩꯔꯤ
ꯃꯥꯅꯦꯅꯤ ꯑꯗꯨꯗꯤꯌꯥ
ꯃꯥꯥꯟꯅꯦ ꯃꯥꯅꯦ ꯑꯗꯨꯅꯦ ꯏꯟꯖꯥꯡ ꯉꯛꯇꯦ ꯃꯥꯥꯟꯅꯅꯦ ꯑꯩꯈꯣꯏꯒꯤꯗꯤ ꯁꯟ ꯑꯃ ꯊꯣꯡꯉꯦ ꯁꯟ ꯁꯟ ꯑꯣꯏꯅ ꯆꯥꯔꯁꯦꯅ ꯑꯣꯛꯁꯨ ꯊꯣꯡꯉꯤꯌꯦ ꯑꯣꯛ ꯊꯣꯡꯕꯁꯨ ꯆꯥꯁꯦꯅ ꯁꯥꯏꯗꯒꯤ ꯇꯧ ꯑ ꯌꯦꯟꯖꯥꯡꯁꯦ ꯍꯥꯎꯃꯟꯗꯕꯗꯒꯤ ꯃꯇꯨꯒ ꯆꯣꯝꯃꯤꯗ ꯂꯩꯁꯦ ꯍꯥꯎꯅꯕ ꯆꯥꯛꯍꯧꯁꯦ ꯇꯧꯕꯅꯦ ꯍꯦꯛꯇ ꯍꯟꯖꯜꯂꯛꯏ ꯌꯦꯟ ꯆꯥꯁꯤꯔꯒ ꯉꯥ ꯆꯥꯁꯤꯔꯅ ꯇꯧꯔꯤꯉꯩꯗ ꯍꯧꯖꯤꯛꯇꯤ ꯃꯅꯝ ꯊꯥꯗꯣꯛꯎꯕꯗ ꯑꯗꯨꯗꯨꯅ ꯅꯨꯃꯤꯠ ꯇꯔꯥꯃꯔꯤꯗꯤ ꯉꯥꯏꯇꯥꯔꯦ ꯆꯥꯒꯦ ꯍꯥꯏꯔꯒꯅ ꯃꯄꯥꯟ ꯊꯣꯛꯑꯒ ꯆꯥ ꯇꯥꯕꯅꯤ
ꯑ ꯐꯩꯅꯦ ꯈꯣꯏꯖꯨꯗꯥꯡ ꯇꯔꯥꯃ ꯊꯣꯏꯅ ꯇꯥꯡ ꯇ꯭ꯔꯥꯃꯥꯊꯣꯏ ꯆꯥꯛ ꯆꯥꯥꯁꯦ ꯍꯥꯏꯔꯛꯄꯅꯤ ꯑꯩꯈꯣꯏꯁꯨ
ꯑꯣ ꯀꯗꯥꯏꯗ
ꯀꯩꯅꯣꯗꯅꯤ
ꯑꯣꯕꯒꯥꯏꯗ꯭ꯔꯣ
ꯑꯩꯈꯣꯏꯒꯤ ꯅꯠꯇꯦ ꯑꯣꯖꯥꯒꯩꯅꯤꯗ ꯁꯨꯝ ꯌꯦꯟꯃꯥ ꯀꯔꯤꯃꯥ ꯉꯧꯔꯒꯁ ꯆꯥꯃꯤꯟꯅꯁꯦ ꯍꯥꯏꯔꯛꯄꯅꯤ ꯑꯩꯒꯤ ꯍꯪꯉꯛꯏꯕ
ꯌꯥꯏ ꯀꯩꯅꯣ ꯆꯥꯎ ꯀꯩꯅꯣ ꯑ
ꯑꯗꯨꯅꯦ ꯆꯥꯗꯣꯔꯤꯕꯅꯦ ꯈ꯭ꯔꯦꯁꯤ ꯇꯧꯔꯒ ꯆꯥꯁꯦꯒ ꯍꯥꯏꯔꯛꯄꯅꯦ
ꯇꯥꯔꯤꯛ ꯇꯔꯥꯇꯔꯦꯠꯇꯅꯤ ꯀꯩꯅꯣ ꯈꯦꯁꯤ ꯆꯥꯒꯗꯕꯗꯤ
ꯑꯗꯨ ꯅꯣꯏꯒꯤ ꯅꯣꯏꯒ ꯑꯩꯈꯣꯏꯒ
ꯚꯥꯏꯁ ꯁꯥꯒꯠ ꯅꯣꯏꯒꯤ ꯃꯤ ꯂꯩꯇꯕ ꯌꯥꯎꯍꯅꯦ
ꯎꯝ ꯁꯨꯃꯦ ꯂꯩꯇꯌꯦ
ꯎꯝ
ꯑꯗꯨꯗꯨꯅꯕꯨ ꯑꯍꯥꯎꯕ ꯆꯥꯗꯕꯗꯒꯤ ꯂꯩꯁꯦ ꯃꯇꯨ ꯁꯣꯝꯃꯦꯕ ꯉꯜꯂꯤꯉꯩꯗꯁꯨ ꯆꯍꯧꯒꯗꯕꯗꯨꯁꯨ ꯆꯥꯍꯧꯗꯔꯦꯅꯦ ꯑꯗꯨꯗꯨꯅ ꯍꯧꯖꯤꯛꯁꯦ ꯆꯥꯅꯤꯡꯕꯒꯤ ꯑꯩꯈꯣꯏꯒꯤ ꯂꯩ ꯃꯇꯨ ꯆꯣꯝꯕꯤ ꯑꯃ ꯂꯩꯗꯥꯏꯅꯦ ꯑꯗꯨꯅꯤ ꯍꯧꯖꯤꯛ ꯇꯧꯔꯤꯁꯤ ꯃꯅꯝ ꯍꯦꯛ ꯊꯥꯗꯣꯛꯎꯔꯦ ꯂꯩꯀꯥꯏ ꯁꯔꯥ ꯁꯟꯗꯣꯏꯕ
ꯃꯣꯏꯗꯤ ꯑꯍꯥꯎꯕ ꯆꯥꯌꯦꯅꯥ
ꯎ ꯑꯍꯥꯎꯕ ꯆꯥꯏ ꯇꯧꯕ ꯉꯝꯃꯤ ꯉꯥꯡꯅꯒꯤꯗꯣꯏ ꯃꯤꯅꯦ ꯁꯤ ꯃꯤꯅ ꯑ ꯈꯔ ꯇꯧꯋ ꯑꯩꯈꯣꯏꯒꯤ ꯃꯩ ꯅꯨꯡꯁꯦ ꯈꯔ ꯇꯣꯏꯅ ꯁꯤꯖꯤꯟꯅꯕ ꯍꯥꯏꯇꯥꯔꯦ ꯑꯩꯈꯣꯏ ꯃꯦꯆꯤꯟ ꯀꯣꯟ ꯃꯔꯤ ꯃꯉꯥ ꯂꯩꯌꯦꯕ ꯑꯗꯒꯤ ꯃꯣꯇꯣꯔꯁꯦ ꯁꯤꯛꯁ ꯁꯤꯛꯁ ꯁꯤꯛꯁꯇꯤ ꯋꯥꯠꯂꯒꯦ ꯅꯅꯨꯡꯃꯥꯏꯗꯥꯏꯅꯦ ꯃꯣꯇꯣꯔꯔꯣꯝꯗ ꯀꯌꯥ ꯋꯥꯔꯠꯅꯣ
ꯌꯥꯝꯗꯕꯅꯦ ꯃꯣꯇꯣꯔꯗꯤ ꯁꯣꯂꯔꯅꯆꯤꯡꯕ ꯉꯝꯃꯤ
ꯆꯥꯎꯕ ꯁꯥꯂꯔꯅ
ꯍꯣꯏ ꯆꯥꯎꯗꯤꯌꯦ ꯃꯣꯇꯣꯔꯗꯤ
ꯑꯗꯨꯅ ꯁꯤꯛꯁꯇꯤ ꯋꯥꯠꯅꯤ ꯑꯗꯩꯗꯤ ꯐꯦꯟ ꯑꯃ ꯑꯅꯤ ꯑꯍꯨꯝ ꯃꯔꯤ ꯃꯉꯥ ꯁꯦꯟ ꯃꯉꯥꯁꯦ ꯌꯥꯝꯗ꯭ꯔꯕꯗ ꯋꯥꯟ ꯇ꯭ꯋꯦꯟꯇꯤ ꯋꯥꯔꯗꯇꯤ ꯑꯣꯏꯔꯝꯒꯅꯤ ꯑꯗꯒꯤ ꯑꯃꯨꯛ ꯅꯪꯒꯤ ꯐꯣꯟ ꯆꯥꯔꯖꯔꯗꯣ ꯁꯤꯛꯁꯇꯤ ꯁꯤꯛꯁꯇꯤ ꯁꯚꯦꯟ ꯋꯥꯔꯗꯅꯤ ꯌꯦꯡꯉꯣ ꯑ ꯃꯩꯁꯦ ꯑꯗꯨꯝ ꯕꯂꯞ ꯑꯝꯗ ꯌꯦꯡꯉꯣ ꯁꯚꯦꯟꯇꯤ ꯁꯚꯦꯟꯇꯤ ꯋꯥꯠ ꯂꯩꯔꯦ ꯑꯗꯨ ꯃꯌꯥꯝ ꯂꯣꯏꯅ ꯐꯨꯒꯠꯂꯛꯅꯕ ꯍꯣꯠꯅꯕꯗ ꯁꯤꯡ ꯑꯃꯛ ꯀꯥꯞꯄ ꯍꯥꯏꯗꯤ ꯀꯩꯁꯨ ꯅꯠꯇ꯭ꯔꯦ ꯍꯥꯏꯔꯤꯕ
ꯊꯥ ꯑꯃ ꯐꯥꯗꯕ꯭ꯔꯥ
ꯑꯗꯨꯅ ꯎꯝ ꯊꯥ ꯑꯃ ꯐꯥ
ꯑꯗꯨꯗꯤ ꯅꯣꯏ ꯃꯤ ꯌꯥꯝ ꯂꯩꯔꯝꯅꯤꯕꯨ
ꯃꯤ ꯌꯥꯝ ꯂꯩꯌꯦ ꯀꯥꯁꯨ ꯃꯁꯤꯡ ꯌꯥꯝꯕ ꯃꯤ ꯃꯥꯒꯤ ꯃꯥꯒꯤ ꯇꯣꯉꯥꯟ ꯊꯝꯕꯅꯤꯅ ꯄꯩꯁꯥꯟ ꯅꯨꯡꯁꯥꯁꯦ ꯆꯠꯄ ꯍꯦꯜꯂꯤꯅꯦ ꯑꯩꯈꯣꯏꯁꯦ ꯃꯤ ꯄꯨꯟꯅ ꯑꯉꯥꯡ ꯃꯆꯥ ꯑꯃꯒ ꯊꯥꯔꯒ ꯍꯧꯖꯤꯛꯅ ꯃꯥꯄꯟ ꯁꯨꯔꯦ
ꯅꯣꯏꯗꯤ ꯃꯥꯄꯜ ꯈꯛꯇꯅꯤ ꯑꯩꯈꯣꯏꯗꯤ ꯍꯨꯏ ꯍꯧꯗꯣꯡ ꯊꯥꯔꯒ ꯑꯩꯈꯣꯏ ꯏꯃꯨꯡꯗ ꯂꯩꯔꯤꯁꯦ ꯇꯔꯥꯅꯤꯊꯣꯏ ꯑꯣꯏꯔꯝꯕꯅꯦ ꯑ ꯇꯔꯥꯃꯥꯊꯣꯏꯅꯤ
ꯑꯣ
ꯑꯩꯈꯣꯏꯅ ꯍꯦꯜꯂꯤꯗ ꯅꯣꯏꯗꯒꯤ ꯍꯨꯏ ꯍꯧꯗꯣꯡ ꯂꯣꯏ ꯊꯥꯔꯒ ꯑꯣ ꯇꯠꯂꯤꯉꯣ ꯑꯗꯨꯝ ꯃꯤꯅꯤꯠ ꯃꯉꯥ ꯃꯉꯥ ꯐꯥꯕꯒ ꯍꯜꯂꯣ ꯚꯥꯏ ꯅꯪꯒꯤ ꯋꯥꯏꯐꯥꯏ ꯃꯨꯠꯈꯔꯦ ꯑꯗꯨꯅꯅꯤꯅꯦ